ꯍꯜꯂꯣ
ꯑꯧ ꯑꯁ ꯍꯧꯖꯤꯛꯇꯣ ꯍꯧꯖꯤꯇꯣ ꯑꯗꯣ ꯃꯊꯟꯇ ꯃꯨꯠꯈꯤꯕ ꯑꯗꯨꯒꯤꯅꯦ
ꯎꯝ ꯌꯥꯝ ꯅꯩꯔꯦꯅꯦ
ꯀꯥꯏꯗꯒꯤꯅꯣ ꯐꯣꯟꯗꯒꯤ ꯍꯣꯁꯄꯣꯠ ꯂꯧꯔꯒ ꯇꯧꯔꯤꯅꯦ
ꯎꯝ ꯑꯉꯥꯡꯁꯤꯡꯁꯦ ꯃꯣꯏꯁꯦ ꯊꯥꯔꯛꯑꯅꯤꯀꯣ ꯑꯩꯁꯦ ꯂꯥꯡꯉꯒ ꯂꯩꯌꯦꯃꯨꯛ
ꯅꯍꯥꯟꯗꯧꯅ ꯇꯧꯔꯤꯕ꯭ꯔꯣ ꯑꯃꯨꯛꯀ
ꯀꯩ ꯍꯥꯏꯕꯅꯣ
ꯅꯍꯥꯟꯒꯤꯗꯨꯒ ꯑꯗꯨꯝ ꯇꯧꯔꯤꯕ꯭ꯔꯥ ꯍꯥꯏꯕꯅꯦ ꯑꯉꯥꯡꯁꯤꯡꯗꯨ
ꯌꯥꯝ ꯂꯥꯡꯉꯦ ꯑꯩ ꯍꯧꯖꯤꯛ ꯀꯩꯅꯣꯅ ꯅꯦ ꯍꯣꯏꯗꯅꯦ ꯑꯗꯨꯒꯤꯅꯦ ꯑꯉꯥꯡ ꯃꯈꯣꯟ ꯌꯥꯝ ꯇꯥꯔꯤꯗꯣ
ꯑꯣ ꯑꯣ ꯑꯣ ꯑꯣ ꯀꯩꯗꯧꯔꯤꯕ ꯅꯪ ꯑꯗꯨꯗ
ꯑꯁꯤ ꯑꯉꯥꯡ ꯅꯨꯄꯤ ꯃꯆꯥꯁꯦ ꯂꯧꯕ ꯂꯥꯛꯄꯅꯤꯗ
ꯑꯣ ꯃꯃꯥꯗꯤ ꯀꯥꯏ ꯆꯠꯈꯤꯒꯦ
ꯆꯦꯛꯑꯞ ꯇꯧꯕ ꯆꯠꯈꯤꯕꯅꯦꯕ ꯃꯕꯣꯛꯇꯣ ꯑꯁ ꯀꯩ ꯃꯈꯣꯟꯅꯣꯅꯦ ꯅꯪꯒꯤ ꯁꯤꯕꯨ
ꯀꯔꯤ ꯊꯣꯛꯄ꯭ꯔꯥ
ꯇꯧꯕꯩ ꯑꯗꯨꯃꯥꯏꯅ ꯇꯧꯋꯦ ꯁꯤ ꯇꯧꯋꯦ ꯍꯧꯖꯤꯛꯁꯨ ꯎꯝ ꯁꯤ ꯌꯥꯝ ꯀꯜꯂꯦꯅ ꯑꯗꯨꯗꯤ
ꯎꯝ
ꯌꯥꯝ ꯏꯅꯔꯖꯤ ꯍꯥꯞꯄꯒ ꯇꯧꯔꯤꯔꯣ
ꯅꯪꯒꯤꯗꯣ ꯑꯗꯨꯃꯥꯏ ꯑꯗꯨꯝ ꯃꯥꯜꯂꯦꯅꯦ ꯌꯥꯝ ꯏꯅꯔꯖꯤ ꯍꯥꯞꯄꯒꯀꯣ ꯌꯥꯝ ꯀꯜꯂꯒ ꯇꯧꯕ ꯃꯥꯟꯕ
ꯀꯔꯤ ꯌꯦꯟꯁꯥꯡ ꯆꯥꯔꯦ ꯉꯁꯤꯗꯤ
ꯎꯝ ꯀꯖꯎꯅ ꯑꯣ ꯈꯥꯃꯦꯟ ꯑꯁꯤꯅꯤꯅꯦ ꯍꯣꯏꯗ ꯆꯥꯕꯅꯅ ꯈꯝꯃꯦꯅꯦ ꯀꯥꯡꯁꯣꯏ ꯇꯧ ꯇꯧꯔꯝꯃꯒ ꯂꯩꯌꯦꯦ ꯑꯗꯣ ꯉꯁꯤꯗꯣ ꯂ ꯀꯥꯟꯗ ꯑꯃꯦꯠꯄ ꯂꯩꯔꯝꯗꯕ ꯆꯥꯛꯇꯤ ꯆꯥꯛꯇꯤ ꯆꯥꯅꯤꯡꯈ꯭ꯔꯦꯕ ꯑꯃꯦꯞꯄ ꯂꯔꯝꯗꯕ ꯑꯗꯨꯒꯤ ꯑꯩꯗꯣ ꯎꯝ ꯃꯣꯔꯣꯛ ꯀꯣꯏꯊꯤ ꯊꯤꯈꯤꯕꯅꯦꯕ ꯆ ꯀꯣꯏꯊꯤ ꯊꯤꯔꯒ ꯂꯩꯔꯝꯕ ꯋꯥꯅꯦꯕ ꯃꯣꯔꯣꯛꯁꯦ ꯂꯩꯔꯒ ꯃꯣꯔꯣꯛꯇꯣ ꯃꯔꯤ ꯇꯧꯔꯦꯀꯣ ꯑꯩꯗꯣ ꯃꯔꯤꯗꯣ ꯇꯧꯔꯒ ꯃꯦꯠꯂꯦ ꯃꯦꯠꯂꯒ ꯀꯩꯅꯣꯗ ꯀꯩꯅꯣꯗꯁꯨ ꯍꯥꯞꯄ ꯑꯩꯅ ꯎꯝ ꯑ ꯀꯩꯅꯣ ꯎꯁꯣꯏ ꯎꯁꯣꯏꯒꯤ ꯎꯁꯣꯏꯗ ꯍꯦꯛ ꯀꯩꯅꯣꯃ ꯃꯦꯠꯄ ꯁꯣꯔꯤ ꯃꯦꯠꯄ ꯆꯥꯔꯗꯤ ꯑꯗꯨꯝ ꯃꯅꯥ ꯑꯃ ꯍꯥꯞꯄꯗꯣ ꯐ꯭ꯔꯦꯁ ꯑꯣꯏꯔꯒ ꯑꯪ ꯅꯨꯡꯁꯤꯕꯗꯣ ꯑꯥ ꯑꯗꯨꯗ ꯍꯥ ꯅꯦꯅꯥ
ꯎꯝ
ꯆꯥꯕꯗ ꯃꯣꯔꯣꯛꯗꯣ ꯌꯥꯝ ꯁꯥꯕ ꯍꯥꯏꯕꯨ ꯌꯥꯝ ꯁꯥꯔꯕꯅꯦ ꯃꯒꯨꯟ ꯂꯩꯗ꯭ꯔꯦ
ꯎ
ꯁꯥꯕ ꯌꯥꯗ꯭ꯔꯦꯕ ꯁꯥꯕꯗ ꯑ ꯀꯥꯏꯦ ꯑꯥ ꯌꯧ ꯀ ꯁꯥꯕꯗ
ꯎ
ꯎ ꯍꯟꯗꯛꯁꯦ ꯑꯩꯁꯦ ꯄꯨꯛ ꯅꯨꯡꯉꯥꯏꯔꯦ ꯍꯥꯏꯗꯅ ꯁꯣ ꯑꯗꯨꯝ ꯅꯨꯡꯇꯤꯒꯤ ꯑꯗꯨꯝ ꯇꯧꯋꯦꯕ ꯑꯩꯁꯦ ꯍꯟꯗꯛꯁꯦ ꯑꯗꯨꯒꯤ ꯑꯩꯗꯣ ꯉꯔꯥꯡ ꯉꯔꯥꯡꯁꯨ ꯃꯤꯃꯤ ꯃꯤꯃꯤꯗꯣ ꯑꯃꯦꯠꯄ ꯆꯥꯕꯅꯦꯕ ꯑꯗꯨꯝ ꯆꯥꯕ ꯂꯣꯏꯔꯀꯥꯟꯗ ꯅꯨꯡꯗꯥꯡꯗꯣ ꯑꯩꯗꯣ ꯄꯨꯛꯇꯨꯝ ꯅꯥꯔꯛꯑꯦꯕ ꯅꯥꯑꯒ ꯇꯣꯏꯂꯦꯠ ꯆꯠꯂꯦ ꯑꯗꯨ ꯑꯗꯨ ꯑꯃꯨꯛ ꯍꯜꯂꯛꯑꯁꯨ ꯑꯗꯨꯝ ꯅꯥꯔꯦꯕ ꯃꯣꯔꯣꯛꯀꯤ ꯅꯥꯕꯅꯦꯕ
ꯎꯝ
ꯑꯗꯨꯒꯤ ꯍꯜꯂꯛꯑꯀꯥꯟꯗ ꯑꯗꯨꯝ ꯅꯍꯥꯕꯅꯤꯅ ꯑꯩꯁꯦ ꯍꯟꯗꯛꯁꯦ ꯃꯔꯣꯔꯣꯛ ꯆꯥꯃꯟꯕꯒꯤ ꯑꯣꯏꯔꯝꯒꯅꯤ ꯃꯣꯔꯣꯛ ꯈꯔ ꯆꯥꯕ ꯂꯦꯞꯈ꯭ꯔꯒꯦ ꯍꯥꯏꯔꯒ ꯉꯁꯤ ꯑꯃꯨꯛ ꯂꯥꯛꯑꯒ ꯃꯣꯔꯣꯛ
ꯌꯥꯝ ꯁꯥꯕ ꯋꯥꯔꯦꯗ ꯁꯥꯕ ꯍꯥꯏꯕ ꯌꯥꯝ ꯁꯥꯔꯦ
ꯅꯪꯒꯤꯐꯥꯎ ꯌꯥꯝ ꯁꯥꯔꯗꯤ ꯌꯥꯝ ꯁꯥꯔꯝꯒꯅꯤ
ꯌꯥꯝ ꯁꯥꯔꯦ ꯑꯁ ꯀꯥꯏꯒꯦ ꯃꯒꯨꯟ ꯑꯃ ꯐꯥꯎ ꯂꯩꯇ꯭ꯔꯦ
ꯑ
ꯆ ꯌꯧꯅ ꯁꯥꯕꯅꯦ ꯑꯗꯨꯒꯤ ꯈꯤꯇꯪ ꯆꯥꯔꯒ ꯇꯣꯛꯑꯦꯕ ꯑꯩꯗꯣ ꯄꯨꯛ ꯑꯗꯨꯝ ꯅꯥꯔꯤ ꯅꯥꯔꯤ ꯇꯧꯔꯛꯑꯦꯕ ꯑꯃꯨꯛ
ꯎꯝ
ꯑꯩꯗꯣ ꯍꯥꯟꯅ ꯍꯥꯟꯅ ꯇꯦꯁ꯭ꯇ ꯇꯧꯕꯗꯣ ꯆꯥꯛ ꯆꯥꯗꯕꯤꯗ ꯇꯧꯋꯦꯕ ꯑꯗꯨꯒꯤ ꯑꯣꯀꯦ ꯑꯃꯨꯛ ꯑꯃꯨꯛ ꯄꯥꯡꯈ꯭ꯔꯕ ꯃ ꯃꯥꯜꯂꯦ
ꯃꯣꯔꯣꯛꯇꯤ ꯁꯥꯗꯔꯦꯍꯦ ꯁꯤꯗꯗꯤ ꯀꯗꯥꯏꯗꯒꯤ ꯃꯣꯔꯣꯛ ꯑꯀꯪꯕ ꯂꯩꯕꯗꯨꯁꯨ ꯁꯥꯗꯦ ꯑꯗꯨꯒ ꯉꯔꯥꯡ ꯃꯣꯔꯣꯛ ꯂꯧ ꯂꯧꯔꯛꯄ ꯑꯗꯨꯁꯨ ꯁꯥꯗꯦ
ꯑꯣ ꯍꯩ ꯍꯩ ꯊꯥꯔꯛꯀꯅꯤ ꯍꯥꯏꯕꯗꯣ ꯊꯥꯔꯛꯑꯕꯣ
ꯂꯥꯛꯇ꯭ꯔꯤꯅꯦ ꯗ꯭ꯔꯥꯏꯚꯔꯗꯣ ꯑꯗꯨꯒꯤꯅꯦ ꯀꯩ ꯍꯥꯏ ꯑꯣꯏꯕ ꯭ꯕ꯭ꯔꯣ ꯑꯩꯗꯤ ꯈꯪꯗꯦ
ꯀꯩꯅꯣ ꯑꯩꯈꯣꯏ ꯑꯁ ꯈꯪꯗꯦ ꯀꯩ ꯀꯩꯅꯣ ꯃꯥ ꯍꯥꯏꯕꯗꯣ ꯀꯩꯅꯣꯗꯤ ꯌꯥꯎꯕ ꯃꯥꯜꯂꯦ ꯀꯩꯅꯣ ꯆꯦ ꯎꯝ ꯑꯁ ꯑꯩꯈꯣꯏ ꯍꯥꯟꯅ ꯃꯣꯏꯒꯤ ꯃꯕꯣꯛ ꯃꯅꯥꯛꯇ ꯍꯦꯛ ꯇꯥꯔꯝ ꯇꯥꯔꯝꯕꯗꯣ ꯃꯆꯨ ꯊꯣꯛꯑꯒ ꯑ ꯑꯗꯨꯁꯨ ꯌꯥꯎꯕ ꯃꯥꯜꯂꯦ ꯃꯥꯅ ꯀꯩꯅꯣꯁꯨ ꯄꯤꯔꯛꯀꯅꯤ ꯍꯥꯏꯕꯅꯦ ꯑꯗꯨ ꯆꯨꯖꯥꯛꯁꯨ ꯄꯤꯔꯛꯀꯅꯤ ꯍꯥꯏꯕꯅꯦ ꯄꯤꯔꯛꯑꯣꯔꯥ ꯑ ꯑꯩꯈꯣꯏꯒꯤ ꯒ꯭ꯔꯨꯞꯇ ꯑꯩꯈꯣꯏ ꯈꯨꯟꯒꯤ ꯒ꯭ꯔꯨꯞ ꯂꯩꯗꯅ ꯑꯗꯨꯗ ꯊꯥꯔꯛꯄꯗꯣ ꯊꯥꯔꯛ ꯑꯣꯔꯥ ꯑꯗꯣ ꯍꯥꯏꯕꯅꯦꯕ ꯑꯩꯅ ꯑꯁ ꯑꯨꯝ ꯑꯩꯈꯣꯏ ꯂꯩꯃꯤꯟꯅ ꯗ꯭ꯔꯦ ꯑꯃꯨꯛ ꯃꯣꯏ ꯌꯨꯝ ꯍꯣꯡꯈ꯭ꯔꯦ ꯍꯥꯏꯈꯤꯕꯅꯦꯕ ꯑꯩꯅ ꯑꯗꯣ ꯑꯩꯁꯨ ꯌꯨꯝ ꯂꯥꯛ ꯂꯥꯛꯁꯤꯔꯥ ꯈꯜꯂꯤꯕꯅꯦ ꯊꯥꯔꯛꯑꯅꯣꯗꯗꯤ ꯑꯗꯨꯝ ꯍꯥꯏꯕꯅꯦꯕ ꯑꯩꯗꯣ ꯃꯥ ꯑꯃꯨꯛ ꯐꯔꯛ ꯇꯥꯔꯛꯑꯗꯤ ꯀꯣ ꯊꯥꯔꯥꯚꯑꯅꯣꯗ ꯍꯥꯏꯈꯤꯕꯅꯦꯕ ꯑꯗꯨ ꯀꯩ ꯀꯩꯅꯣ ꯈꯪꯗꯦ ꯊꯥꯔꯛꯄ꯭ꯔꯥ ꯊꯔꯛꯇꯕ꯭ꯔꯥ ꯃꯥꯅ ꯑꯃꯨꯛ ꯃꯦꯁꯦꯠꯁ ꯊꯥꯔꯛꯑꯦ ꯊꯥꯔꯛꯑꯒꯦꯀꯣ ꯎꯝ ꯊꯔꯛꯑꯒꯦ ꯆꯨꯖꯥꯛꯄꯨꯗꯤ ꯈꯪꯗ꯭ꯔꯦꯗꯣ ꯍꯩ ꯊꯥꯔꯛꯑꯒꯦꯀꯣ ꯑꯃꯨꯛ ꯍꯥꯏꯕꯅꯦꯕ
ꯍꯣꯏ ꯄꯨꯡꯃꯗꯤ ꯍꯩꯒꯨꯝꯕꯗꯣ ꯄꯨꯝꯃꯗꯤ ꯐꯖ ꯐꯖꯕ ꯈꯜꯂꯒ ꯆꯥꯔꯣꯏ ꯍꯥꯏꯕꯅꯦ ꯃꯥ
ꯎꯝ ꯎꯝ
ꯀꯩꯀꯩ ꯑꯣꯏꯗꯣꯏꯖꯥꯠꯂꯥ
ꯂꯥꯛꯇ꯭ꯔꯗꯤ ꯍꯩꯁꯤꯡꯗꯣ ꯂꯣꯏ ꯄꯨꯝꯃꯝꯒꯅꯤꯅꯦ ꯄ꯭ꯂꯥꯁꯇꯤꯛꯇ ꯍꯥꯞꯄꯅꯤꯅꯀꯣ
ꯑꯗꯨꯅꯦ ꯑꯃꯨꯛ ꯀꯩꯅꯣ ꯏꯁꯤꯡꯅ ꯆꯣꯛꯍꯜꯂꯗꯤꯀꯣ ꯍꯥꯏꯗꯤ ꯅꯣꯡꯁꯨ ꯎꯝ ꯑꯗꯨꯝ ꯇꯥꯕꯅꯤꯀꯣ ꯍꯩꯁꯦ ꯌꯥꯝ ꯑꯗꯨꯝ ꯄꯨꯝꯕꯅꯦꯕ ꯌꯥꯝ ꯇꯧꯋꯦ ꯌꯥꯝ ꯊꯨꯅ ꯄꯨꯝꯕꯅꯦꯕ ꯌꯥꯗꯕꯅꯦ ꯆꯨꯖꯥꯛꯄꯨꯗꯤ ꯆꯥꯕ ꯍꯥꯏꯅꯦ
ꯑꯗꯨꯅꯦ ꯃꯥꯗꯣ ꯏꯟꯁꯥꯡ ꯅꯥꯄꯤꯒꯨꯝꯕꯁꯨ ꯊꯥꯔꯛꯀꯦ ꯍꯥꯏꯕꯅꯦ ꯑꯩꯅ
ꯎꯝ
ꯑꯁ ꯃꯥꯕꯨ ꯀꯩꯅꯣ ꯌꯥꯝ ꯋꯥꯏ ꯆꯤꯟꯍꯟꯕꯗꯣ ꯑꯩꯈꯣꯏꯅ ꯊꯕꯛ ꯆꯜꯍꯟꯕꯗꯣ ꯑꯗꯨ ꯇꯧꯅꯤꯡꯗ꯭ꯔꯕꯅꯤꯅ ꯑꯩꯅ ꯊꯥꯔꯛꯔꯅꯨ ꯅꯣꯏ ꯆꯥꯔꯣ ꯑꯗꯨꯃꯥꯏꯅ ꯍꯥꯏꯈꯤꯕꯅꯦ
ꯅꯍꯥꯟꯁꯨ ꯑꯗꯨꯝ ꯑꯩꯈꯣꯏꯅ ꯊꯥꯔꯛꯑꯣ ꯊꯥꯔꯛꯑꯣ ꯍꯥꯏꯔꯁꯨ ꯑꯗꯨꯗꯤ ꯋꯥ ꯑꯗꯨꯝ ꯋꯥ ꯉꯥꯡꯕ ꯅꯨꯡꯉꯥꯏꯕꯒꯤ ꯑꯗꯨꯝ ꯉꯥꯡꯕꯅꯦꯗꯅ ꯍꯥꯏꯔꯗꯤ
ꯎꯝ ꯍꯣꯏ
ꯃꯥꯁꯨ ꯃꯣꯏ ꯑꯁ ꯌꯨꯝ ꯌꯥꯝ ꯆꯤꯜꯂꯦꯕ ꯃꯣꯏ ꯃꯥꯒꯤ ꯌꯨꯝꯗ ꯎꯝ ꯍꯣꯏ ꯁꯥ ꯀꯛꯄꯒꯤ ꯆꯠꯄ ꯆꯠꯀꯗ꯭ꯔꯥ ꯃꯥꯒꯤ ꯌꯨꯝꯒꯤ ꯁꯦꯟꯅꯒꯗ꯭ꯔꯥ ꯌꯥꯝ ꯇꯧꯋꯦꯕ
ꯎꯝ ꯑꯗꯨ ꯍꯥꯏꯔꯀꯣ ꯀꯩꯅꯣꯝꯃ ꯂꯩꯌꯦ ꯅꯍꯥꯟ ꯅꯍꯥꯟ ꯑꯩꯈꯣꯏꯅ ꯃꯈꯥ ꯅꯍꯥꯟ ꯑꯩꯈꯣꯏ ꯃꯈꯥꯗ ꯑꯩꯈꯣꯏꯅ ꯀꯩꯅꯣꯃꯨꯛ ꯍꯦꯛ ꯍꯦꯛ ꯍꯥꯏꯕꯗꯨ ꯃꯥꯒꯤ ꯃꯥꯅ ꯆꯠꯄꯒꯤ ꯃꯈꯣꯡꯒꯤ ꯈꯣꯟ ꯐꯥꯎ ꯇꯥꯗꯦ ꯍꯥꯏꯔꯗꯤ ꯑꯩꯈꯣꯏꯅ
ꯑꯥ ꯑ ꯑꯥ ꯍꯣꯏ ꯍꯣꯏ ꯍꯣꯏ
ꯑꯗꯨ ꯑꯗꯨꯒꯨꯝꯕꯗꯣ ꯁꯤꯗ ꯂꯩꯌꯦ
ꯑꯁ ꯃꯐꯝ ꯈꯨꯗꯤꯡꯃꯛ ꯂꯩꯌꯦ ꯅꯨꯄꯤꯒ ꯎꯝ ꯃꯧꯔ
ꯑꯣ ꯃꯥꯅꯦ ꯃꯍꯧꯁꯨ ꯈꯔꯗꯤ ꯍꯟꯅꯨꯔꯦꯗ
ꯎꯝ
ꯑꯗꯣ ꯅꯍꯥꯟ ꯅꯍꯥꯟꯗꯣ ꯃꯥꯗꯣ ꯂꯥꯛꯑꯦꯕꯀꯣ ꯏꯅꯦ ꯑꯩꯒꯤ ꯏꯌꯥꯝꯕꯁꯦ ꯃꯄꯥꯟꯗ ꯂꯦꯞ ꯂꯦꯄꯅꯦꯕ ꯕꯦꯔꯦꯟꯗꯗꯥ ꯑꯗꯨꯒ ꯃꯥ ꯂꯥꯛꯑꯒ ꯀꯔꯤꯅꯣ ꯍꯥꯏꯗꯦꯕ ꯈꯪꯗꯦ ꯃꯥꯗꯣ ꯑꯩꯈꯣꯏꯒꯤ ꯀꯥꯗꯣ ꯍꯦꯛ ꯆꯪꯉꯦ ꯃꯥꯗꯣ ꯆꯪꯔꯒꯀꯣ ꯀꯔꯤ ꯀꯔꯤ ꯌꯦꯡꯕ꯭ꯔꯥꯗꯤ ꯈꯪꯗꯦ ꯇꯦꯕꯜ ꯑꯩ ꯑꯁꯤ ꯀꯩꯅꯣ ꯏꯟꯁꯥꯡ ꯊꯣꯡꯕꯒꯤ ꯇꯦꯕꯜꯗ ꯑꯗꯨꯝ ꯑꯃꯨꯛ ꯌꯦꯡꯉꯦ ꯑꯗꯨꯒ ꯊꯣꯡꯒꯤ ꯃꯅꯥꯛꯇ ꯕꯛꯀꯦꯠꯀꯨꯝꯕꯁꯦ ꯊꯝꯃꯦꯕ ꯑꯩꯈꯣꯏꯁꯦ ꯑꯗꯨ ꯑꯃꯨꯛ ꯌꯦꯡꯉꯦ ꯑꯗꯨꯒ ꯑꯃꯨꯛ ꯃꯄꯥꯟꯊꯣꯛꯈ꯭ꯔꯦ ꯑꯗꯨꯒ ꯃꯄꯥꯟꯗꯅꯦꯕ ꯑꯩꯈꯣꯏ ꯊꯣꯡꯒꯤ ꯃꯅꯥꯛꯇꯅꯦꯕ ꯑꯩꯒꯤ ꯏꯌꯥꯝꯕ ꯑꯩ ꯑꯩꯒꯤ ꯏꯅꯦ ꯂꯦꯞꯄꯗꯣ ꯃꯣꯏꯅꯦ ꯑꯗꯨꯒ ꯏꯅꯦꯒ ꯏꯌꯥꯝꯕ ꯋꯥꯔꯤ ꯁꯥꯔꯦ ꯍꯥꯏ ꯑ ꯀꯔꯤ ꯅꯨꯃꯤꯠꯇ ꯂꯥꯛꯄ꯭ꯔꯥ ꯅꯣꯏꯁꯦ ꯑꯗꯨꯃꯥꯏꯅ ꯍꯪꯉꯦ ꯑꯗꯨꯒ ꯏꯅꯦ ꯃꯣꯏꯅ ꯑꯗꯨꯝ ꯋꯥꯔꯤꯗꯣ ꯑꯗꯨꯝ ꯇꯝꯕꯤꯌꯦ ꯑꯗꯨꯒꯤ ꯃꯥꯗꯣ ꯑꯃꯨꯛ ꯆꯪꯉꯣ ꯑꯁꯤ ꯐꯃꯨꯡ ꯐꯃꯨꯡꯒꯤ ꯀꯩꯅꯣ ꯐꯃꯨꯡ ꯊꯥꯕꯗꯣ ꯑꯗꯨꯐꯥꯎ ꯌꯦꯡꯉꯦ ꯀꯩꯅꯣ ꯃꯣꯟ ꯀꯔꯤ ꯃꯣꯟ ꯊꯥꯕ꯭ꯔꯥ ꯍꯥꯏꯅꯣꯀꯣ ꯌꯦꯡꯕ ꯋꯥꯅꯤꯗ ꯑꯗꯨ ꯏꯅꯦꯒꯤꯀꯥ ꯑꯃꯨꯛ ꯆꯪꯈ꯭ꯔꯦ ꯃꯥꯗꯣ ꯉꯔꯥꯡ ꯉꯔꯥꯡꯁꯨ ꯂꯥꯛ ꯂꯥꯛꯑꯦ ꯑꯩ ꯇꯨꯝꯕꯅꯦꯕ ꯀꯣꯅꯨꯡꯊꯤꯟꯗ ꯍꯦꯛ ꯍꯧꯒꯂꯒ ꯃꯥꯗꯣ ꯋꯤꯟꯗꯤ ꯋꯤꯟꯗꯣꯒꯤ ꯇ ꯂꯦꯞꯄ ꯋꯥꯅꯤꯗ ꯑꯩꯈꯣꯏꯒꯤ ꯀꯥꯒꯤ ꯃꯅꯨꯡꯗꯗꯤ ꯅꯠꯇꯦ ꯑꯩꯈꯣꯏ ꯀꯥꯒꯤ ꯀꯩꯅꯣ
ꯑꯣ
ꯕꯦꯔꯦꯟꯗꯥꯗ ꯋꯤꯟꯗꯣ ꯂꯩꯕꯀꯣ ꯑꯩꯈꯣꯢꯒꯤꯗꯣ ꯑꯗꯨꯗ ꯂꯦꯞꯄꯒꯒꯣ ꯅꯍꯥꯟꯅ ꯃꯥꯗꯣ ꯎꯈ꯭ꯔꯕꯅꯦꯕ ꯇꯦꯕꯜꯗ ꯑꯃꯈꯛꯇꯅꯦ ꯍꯥꯏꯕꯗꯨ ꯑꯗꯨ ꯉꯔꯥꯡꯁꯨ ꯑꯃꯨꯛ ꯍꯥꯏꯔꯛꯄ ꯋꯥꯅꯦꯕ ꯇꯦꯕꯜꯁꯦ ꯁꯤꯈꯛ ꯇꯔꯣ ꯑꯗꯨꯃꯥꯏꯅ ꯍꯥꯏꯕ ꯑꯩꯅ ꯍꯣꯏ ꯍꯥꯏꯔꯒ
ꯅꯠꯇꯦ ꯈꯪꯉꯦ ꯋꯥ ꯀꯩꯅꯣ ꯃꯤꯒꯤ ꯃꯤ ꯃꯤꯒꯤ ꯌꯨꯝ ꯃꯅꯥꯛꯇ ꯂꯦꯞꯄꯒ ꯈꯪꯉꯦ ꯀꯩꯅꯣ ꯋꯥꯁꯨ ꯉꯥꯡꯗꯦ ꯑꯗꯨꯝ ꯍꯥꯏꯕ ꯌꯥꯗꯔꯣ ꯅꯣꯏꯁꯨ
ꯑꯩꯗꯤ ꯈꯪꯗꯦꯕ ꯑꯩꯗꯣ ꯇꯨꯝꯕꯅꯦꯕ ꯑꯗꯨ ꯇꯨꯝꯕ ꯀꯥꯟꯗ ꯑꯩꯈꯣꯏꯁꯨ ꯃꯤꯀꯞ ꯍꯦꯛ ꯊꯣꯛꯂꯛꯄ ꯄꯗꯣ ꯀꯔꯤ ꯍꯥꯏꯕ꯭ꯔꯥ ꯑꯃ ꯂꯩꯕꯅꯦ ꯀꯔꯤ ꯁꯦ ꯈꯪꯗꯕꯤꯗ ꯃꯤꯀꯞ ꯊꯣꯔꯛꯄꯗꯣ ꯑꯗꯨꯅꯦꯕ ꯑꯩꯁꯨ ꯇꯧꯔꯤꯗꯣ ꯉꯔꯥꯡꯗꯣ
ꯎꯝ
ꯑꯗꯨꯒ ꯃꯥ ꯑꯗꯨꯒ ꯍꯦꯛ ꯇꯨꯝꯁꯤꯟꯈ꯭ꯔꯦ ꯑꯩꯁꯨ ꯌꯥꯝꯅ ꯇꯨꯝꯅꯤꯡꯕꯅꯤꯅꯀꯣ ꯑꯗꯨꯒ ꯏꯅꯦꯒꯤ ꯀꯗꯥ ꯑꯃꯨꯛ ꯆꯪꯈ꯭ꯔꯦ ꯑꯗꯨꯒ ꯏꯅꯦꯒꯤ ꯄꯣꯠꯆꯩꯁꯤꯡ ꯀꯔꯤ ꯋꯥꯠꯄꯁꯤꯡꯁꯦ ꯑꯩꯒꯤ ꯂꯣꯜꯂꯦ ꯋꯤꯟꯗꯣꯗꯤ ꯍꯥꯡꯉꯦꯕꯀꯣ ꯑꯗꯨꯒ ꯏꯅꯦꯒꯤ ꯀꯥꯗ ꯑꯃꯨꯛ ꯆꯪꯈ꯭ꯔꯦ ꯑꯗꯨꯒ ꯏꯅꯦꯒꯤ ꯄꯣꯠꯆꯩꯁꯤꯡꯗꯨ ꯂꯣꯏ ꯌꯦꯡꯉꯦ ꯍꯥꯏꯌꯦ
ꯑꯁ ꯅꯣꯏꯅꯦꯅꯦꯗ ꯍ ꯉꯥꯡꯍꯜꯂꯣ ꯀꯩꯅꯣ ꯀꯅꯥꯥ ꯈꯪꯅꯤ ꯌꯥꯝ ꯆꯦꯛꯁꯤꯟꯅ ꯂꯩꯒꯗꯕꯅꯤ
ꯑꯗꯨꯅꯦ ꯃꯈꯥ ꯃꯈꯥꯗ ꯂꯩꯕ ꯎꯝ ꯃꯈꯥꯗ ꯂꯩꯕ ꯃꯤꯅꯦꯕ ꯃꯥꯗꯣ
ꯇꯧꯔꯛꯑꯅꯦ ꯍꯝꯍꯝ
ꯑꯩꯗꯣ ꯋꯥꯗꯤ ꯐꯤ ꯐꯥꯎꯅꯤꯉꯥꯏ ꯂꯥꯛꯄ꯭ꯔ ꯑꯩꯗꯤ ꯈꯟꯕꯅꯦꯕ ꯑꯗꯨ ꯑꯣꯏꯔꯁꯨ ꯐꯤꯁꯨ ꯐꯥꯎꯅꯤꯡꯉꯥꯏ ꯂꯥꯛꯄ ꯅꯠꯇꯦ ꯁꯨꯝ ꯀꯥꯔꯛꯄ ꯃꯥꯜꯂꯦ ꯃꯥꯗꯣ
ꯑꯍꯣꯏ ꯀꯗꯥꯏꯗꯩ ꯈꯔ ꯀꯣꯛ ꯈꯔ ꯆꯥꯛꯄꯒꯤꯔ
ꯈꯪꯗꯦꯅꯦ
ꯍ
ꯃꯤ ꯈꯔ ꯂꯩꯗꯅ ꯃꯤꯒꯤ ꯌꯨꯝ ꯃꯤꯒꯤ ꯌꯨꯝ ꯌꯦꯡꯅꯤꯡꯕ ꯃꯤꯒꯤ ꯆꯩꯁꯤꯡ ꯌꯦꯡꯅꯤꯡꯕ ꯃꯤ ꯂꯩꯕꯗꯣ ꯑꯗꯨꯒꯨꯝꯕꯗꯨꯣ ꯑꯣꯏꯔꯝꯒꯅꯤ
ꯎꯝ ꯑꯗꯨꯅꯦ ꯑꯗꯣ ꯆꯪꯒꯦ ꯍꯥꯏꯔꯗꯤ ꯑꯁ ꯅꯣꯏ ꯎꯝ ꯅꯣꯏꯒꯤ ꯌꯨꯝ ꯌꯦꯡꯒꯦꯅꯦ ꯑꯗꯨꯝ ꯍꯥꯏꯕ ꯌꯥꯏꯗꯅ ꯏꯆꯝ ꯆꯝꯅ
ꯑꯁ ꯄꯦꯜꯂꯕꯅꯤꯀꯣ ꯉꯔꯥꯡꯗꯨꯗꯤ ꯑꯩ ꯋꯥꯁꯔꯨꯝ ꯑꯃꯨꯛ ꯆꯪꯉꯦ ꯑꯗꯨꯒ ꯐꯤꯁꯨ ꯁꯨꯔꯝꯕꯅꯦꯕ ꯑꯗ ꯐꯤ ꯁꯨꯔꯝꯕ ꯐꯥꯎꯗ ꯑꯗꯨꯒꯤ ꯃꯥ ꯍꯦꯛ ꯂꯥꯛꯑꯒ ꯑꯁꯤ ꯋꯥꯁꯔꯨꯝꯁꯦ ꯈꯔ ꯀꯨꯏꯅ ꯂꯩꯔꯗꯤ ꯅꯥꯜꯂꯛꯀꯅꯤ ꯑꯗꯨꯃꯥꯏꯅ ꯍꯥꯏꯌꯦ ꯑꯩꯅ ꯍꯣꯏ ꯍꯣꯏ ꯍꯣꯏ ꯑꯗꯨꯒ ꯋꯥꯁꯔꯨꯝ ꯑꯃꯗꯁꯨ ꯅꯨꯄꯤ ꯑꯃꯁꯦ ꯀꯣ ꯑ ꯃꯣꯠꯇꯦ ꯑꯗꯨ ꯀꯩꯅꯣ ꯐ꯭ꯂꯣꯔꯤꯡꯗꯣ ꯈꯔ ꯀꯩꯅꯣ ꯇꯧꯕ
ꯑꯣ
ꯅꯥꯟꯗꯕꯗꯣ ꯐ꯭ꯂꯣꯔꯤꯡ ꯀꯩꯅꯣ ꯗꯂꯥꯏ ꯑꯣꯏꯕꯒꯤ ꯈꯔ ꯅꯥꯟꯗꯕ ꯂꯩꯗꯅ
ꯍꯣꯏ ꯍꯣꯏ
ꯑꯗꯨꯒ ꯋꯥꯁꯔꯨꯝ ꯑꯃꯗ ꯅꯨꯄꯤ ꯑꯃꯁꯨ ꯀꯣꯟ ꯐꯦꯡꯔꯒ ꯂꯩꯕꯅꯦꯕꯀꯣ ꯑꯗꯨꯒꯤ ꯅꯨꯄꯤ ꯃꯅꯥꯛꯇꯁꯨ ꯆꯠꯈ꯭ꯔꯦ ꯑꯃꯨꯛꯀ ꯑꯗꯨꯒ ꯀꯔꯤ ꯀꯔꯤ ꯋꯥꯔ ꯑꯗꯨꯝ ꯁꯥꯔꯒ ꯑꯃꯨꯛ ꯑꯃꯨꯛ ꯆꯛꯈ꯭ꯔꯕ ꯋꯥꯅꯤꯅ ꯃꯥ ꯑꯁ
ꯌꯦꯡꯁꯜꯂꯒ ꯂꯩꯕꯗꯤ ꯅꯠꯇꯦ ꯎꯝ ꯀꯣ